ꯃꯣ
ꯉꯥꯏꯔꯝꯃꯣ, ꯚꯥꯏ ꯉꯥꯏꯈꯣ ꯑꯃꯨꯛ ꯍꯧꯋꯦ
ꯅꯪ ꯌꯥꯝ ꯍꯧꯏꯉꯣ
ꯎꯝ
ꯏꯁ꯭ꯄꯤꯛꯀꯔ ꯍꯥꯞꯇ꯭ꯔꯦꯁ ꯌꯥꯔꯦ ꯆꯥꯔꯕꯣ, ꯆꯥꯗ꯭ꯔꯤꯗ ꯊꯣꯡꯕꯨ ꯊꯣꯡꯗ꯭ꯔꯤ ꯑꯩꯈꯣꯏꯗꯤ
ꯀꯔꯝ ꯀꯥꯟ ꯊꯣꯡꯗꯣꯏꯕ
ꯊꯣꯡꯗꯣꯏꯕ ꯊꯣꯡꯉꯔꯣꯏ ꯑꯂꯩꯕ ꯑꯥꯏ ꯆꯥꯟꯅꯔꯣꯅ ꯍꯥꯏ
ꯑꯔꯩꯕ ꯑꯥꯏ
ꯑꯔꯩꯕ ꯍꯥꯏ ꯀꯩꯒꯤꯅꯣ ꯍꯥꯏꯁꯦ ꯊꯣꯡꯗꯧ ꯇꯟꯕꯩ
ꯇꯤꯡ ꯉꯁꯥꯏ ꯑꯌꯨꯛ
ꯇꯤꯡ ꯉꯁꯥꯏ ꯌꯨꯛ ꯀꯤꯔꯣ ꯍꯥꯏꯕ ꯂꯩꯕ ꯍꯥꯏꯗꯨ ꯉꯁꯥꯏ ꯅꯨꯡꯊꯤꯜ ꯑꯗꯨꯋꯥꯏ ꯊꯣꯡꯕ ꯃꯥꯜꯂꯤ
ꯐꯥꯜꯗꯩ ꯀꯃꯥꯏ
ꯐꯥꯜꯗꯩ ꯀꯃꯥꯏꯅ ꯑꯩꯈꯣꯏ ꯕꯥꯅ ꯊꯣꯡꯕ
ꯀꯩꯟ ꯅꯣꯏꯕ ꯉꯁꯥꯏ ꯌꯨꯛ
ꯀꯩꯟ ꯅꯣꯏꯕꯥ‌ ꯉꯁꯥꯏ ꯑꯌꯨꯛ ꯆꯥꯛ ꯆꯥꯗꯕꯩ ꯑꯌꯨꯛꯀꯤꯗꯣ ꯂꯣꯏꯒ꯭ꯔꯕ ꯑꯗꯨ ꯑꯥꯏ ꯅꯨꯡꯊꯤꯟꯗ ꯃꯥꯅ ꯊꯣꯡꯒꯠꯄꯩ
ꯗꯁꯥꯅꯤ
ꯗꯁꯥꯅꯤ ꯍꯩ ꯀꯩ ꯃꯊꯦꯜꯅꯣ ꯑꯗꯨꯗꯤ ꯈꯪꯗꯦ ꯏꯟꯖꯥꯡꯁꯨ ꯊꯣꯡꯗꯦ ꯀꯩ ꯃꯊꯦꯜ ꯊꯣꯡꯗꯣꯏꯅꯣ ꯈꯪꯗꯦ ꯉꯁꯥꯏ ꯑꯌꯨꯛ ꯅꯣꯏꯃꯩ ꯆꯥꯛ ꯆꯥꯔꯕꯗꯨꯕꯨ ꯑꯆꯥꯄꯣꯠ ꯊꯤꯠꯄꯗ ꯉꯥꯏꯔꯤꯗ ꯎꯨꯡꯈꯥꯏꯅꯔꯤ ꯉꯩꯗ ꯐꯝꯅꯔꯒ ꯑꯗꯨꯗꯩꯗꯤ ꯊꯦꯡꯒ꯭ꯔꯦ ꯈꯪꯗꯦ ꯊꯣꯡꯗꯧ ꯊꯣꯡꯉꯣꯏꯗ꯭ꯔꯤ ꯑꯩꯗꯤ ꯊꯣꯡꯉꯨꯔꯅꯨ ꯍꯥꯏꯕꯅꯤ ꯃꯣꯏ ꯊꯣꯡꯗꯧ ꯊꯣꯡꯉꯣꯏꯗ꯭ꯔꯥ ꯈꯪꯗꯦ ꯆꯥꯛ ꯆꯥꯅꯔꯦ ꯑꯩꯈꯣꯢꯗꯤ ꯑꯍꯤꯡꯗ ꯑꯦ ꯕꯦꯔꯥ ꯀꯥꯅꯤ ꯅꯦꯅꯦ ꯍꯣꯢ ꯉꯥ ꯐꯅꯕ꯭ꯔꯣ
ꯑꯌꯨꯛꯀꯤ ꯉꯔꯥꯡꯗꯤ ꯐꯥꯕꯅꯦ ꯉꯁꯤꯗꯤ ꯈꯪꯗꯦ
ꯉꯁꯤꯗꯤ ꯈꯪꯗꯦ ꯅꯨꯡꯗꯥꯡ ꯅꯨꯡꯗꯥꯡꯗꯁꯨ ꯐꯥꯅꯔꯝꯒꯅꯤ ꯑꯥ ꯑꯩꯈꯣꯏ ꯑꯥꯗ ꯑꯆꯥꯔ ꯍꯥꯟꯕ ꯀꯩꯅꯣ ꯑꯣꯏ ꯆꯤꯆꯦ ꯍꯣꯏ ꯃꯣꯏ ꯀꯩꯅꯣꯒꯥꯡ ꯎꯝ ꯃꯃꯥ ꯍꯣꯏꯒꯥꯡꯗꯣ ꯃꯣꯏꯗꯣ ꯇꯨꯔꯦꯟ ꯃꯄꯥꯟꯗꯩꯅꯦꯕ ꯀꯋꯥꯏ ꯗꯩꯅꯣꯗꯤ ꯈꯪꯗꯦ ꯇꯨꯔꯦꯟ ꯃꯄꯥꯟꯗꯩꯅꯦ ꯍꯥꯏꯕ ꯑꯗꯨꯏ ꯍꯥꯏꯕꯗꯨꯔꯣ ꯋꯥꯡꯉꯨꯗꯩ ꯋꯥꯡꯉꯨꯗꯩ ꯑꯣꯏꯔ ꯃꯥꯜꯂꯦ
ꯎꯝ
ꯈꯪꯗꯦ ꯇꯨꯔꯦꯟ ꯃꯄꯥꯟꯗꯩꯅꯦꯌꯦ ꯑꯗꯨ
ꯃꯣꯏꯗꯤ ꯉꯥ ꯐꯖꯅ ꯐꯥꯢ ꯍꯥꯏꯔꯤ ꯑꯣꯏꯔꯝꯒꯅꯤ ꯑꯣꯏꯔꯝꯒꯅꯤ ꯉꯥ ꯀꯩꯅꯣ ꯃꯣꯏ ꯑꯅꯤ ꯂꯩꯁꯥꯕꯤ ꯑꯅꯤꯗꯣ ꯑꯗꯨ ꯑꯗꯨꯋꯥꯏꯗꯩ ꯃꯣꯏ ꯌꯨꯝ ꯂꯣꯏ ꯅꯛꯅꯩ ꯃꯣꯏ ꯃꯆꯤꯟ ꯃꯅꯥꯎꯅꯦꯕ
ꯑꯣ ꯑꯌꯨꯛ ꯀꯌꯥꯝ ꯀꯌꯥꯝ ꯀꯩꯅꯣ ꯇꯧꯔꯝꯃꯕꯣ ꯍꯧꯖꯤꯛꯁꯦ
ꯍꯧꯖꯤꯛꯁꯦ ꯀꯔꯤ
ꯑꯆꯥꯔ ꯒꯤꯕꯨ ꯍꯥꯢꯕ
ꯑꯆꯥꯔꯒꯤꯕꯨ ꯍꯥꯢꯕ ꯑꯆꯥꯔ ꯅꯨꯃꯤꯠ ꯐꯅꯌꯥꯝꯗꯤ ꯌꯥꯝꯃꯤ ꯀꯌꯥ ꯀꯩꯅꯣ ꯇꯧꯔꯛꯇꯣꯏꯅꯣ ꯈꯪꯗꯦ
ꯁꯦꯝꯕ ꯗꯒꯣ
ꯁꯦꯝꯕ ꯀꯃꯥꯢ ꯀꯃꯥꯢ ꯇꯧꯒꯦ ꯍꯥꯢꯕ ꯁꯦꯝꯕꯕꯨꯔꯣ ꯀꯛꯑꯅꯤ ꯑꯁ ꯃꯣꯏꯗꯤꯀꯣ ꯀꯩꯅꯣꯗ ꯃꯄꯥꯟꯗ ꯅꯍꯥꯟ ꯁꯤꯟꯇꯦꯛꯁ ꯃꯌꯥꯝ ꯂꯩꯍꯧꯋꯤꯗꯅ
ꯎꯝ
ꯑꯗꯨꯗꯣ ꯎꯝ ꯂꯣꯏꯅ ꯃꯣꯏ ꯀꯩꯅꯣ ꯇꯧꯍꯜꯂ ꯊꯝꯃꯤꯖꯥꯠꯅꯤ ꯇꯤꯡꯉꯒ ꯊꯝꯃꯤꯖꯥꯠꯅꯤ ꯄꯠꯊꯍꯜꯂꯒ ꯃꯅꯨꯡꯗ ꯇꯤꯡꯉꯦꯅꯦ ꯑꯗꯨꯒ ꯂꯧꯈꯠ ꯂꯧꯈꯠꯂꯒ ꯀꯛꯑꯦ ꯀꯛꯄ ꯂꯣꯏꯔꯒ ꯑꯃꯨꯛ ꯐꯧꯗꯣꯛꯑꯦ ꯂꯥꯎꯗꯕꯁꯨ ꯌꯥꯎꯋꯦ꯫ ꯂꯥꯎꯕꯁꯨ ꯌꯥꯎꯋꯦ ꯑꯗꯣ ꯀꯛꯑꯒ ꯑꯪ ꯀꯛꯑꯒ ꯑꯃꯣꯛ ꯐꯧꯕ ꯀꯩꯕꯣ
ꯃꯣꯏ ꯑꯆꯥꯔ ꯃꯊꯥꯛ
ꯃꯣꯏ ꯑꯆꯥꯔ ꯃꯊꯥꯛꯇ ꯐꯧ ꯐꯧ ꯂꯩꯔꯤꯗꯣ ꯀꯃꯥꯢ ꯇꯧꯔꯤꯅꯣ ꯍꯣꯏ ꯑꯗꯨꯅꯦ ꯍꯥꯏꯁꯤ ꯑꯗꯨ ꯃꯈꯩꯗꯣ ꯑꯗꯨꯏꯗꯨꯗꯤ ꯀꯛꯑꯝꯗꯥꯏꯒꯤ ꯉꯥꯛꯇꯪ ꯆꯥꯝꯊꯣꯛꯑꯒ ꯐꯧꯕꯅꯤꯗ꯫
ꯑꯣ
ꯑꯗꯣ ꯐꯧꯔꯒ ꯀꯛꯄ
ꯑꯄꯠꯄꯗꯣ
ꯑꯄꯠꯄꯗꯣ ꯎꯝ ꯈꯔ ꯄꯨꯝꯊ ꯏꯁ ꯑꯗꯨꯅ ꯍꯦꯟꯅ ꯍꯥꯎꯇ꯭ꯔꯣ ꯑꯗꯨꯒ ꯀꯛꯑꯒ ꯐꯧꯔ ꯃꯇꯨꯡꯗ ꯑꯃꯨꯛ ꯃꯣꯏꯅ ꯑꯃꯨꯛ ꯀꯩꯅꯣ ꯍꯦ ꯑꯥ ꯆꯤꯅꯤꯗꯒꯨꯝꯕ ꯑꯗꯩ ꯀꯩ ꯃꯆꯨꯒ ꯍꯥꯞꯄ ꯂꯨꯞꯄ ꯂꯨꯞꯄ ꯃꯇꯝ ꯈꯔꯃꯨꯛ ꯊꯝꯃꯅꯤ ꯑꯗꯨꯒ ꯍꯥꯟꯕ꯫ ꯃꯇꯝ ꯃꯇꯝ ꯈꯥꯏꯗꯣꯛꯒ ꯗꯨꯝ ꯊꯝꯕ꯫ ꯎꯝ ꯐꯖꯟ ꯃꯅꯨꯡꯒꯖꯨ ꯂꯩꯌꯦ ꯁꯤꯜꯇꯦꯛꯁ ꯃꯌꯥꯝ ꯑꯃ
ꯑꯣ
ꯍꯣꯏꯅꯦ ꯀꯩꯟ ꯇꯧꯕꯅꯤꯅ ꯃꯊꯪ ꯃꯊꯪ ꯑꯃ ꯂꯣꯏꯒ ꯑꯃ ꯂꯣꯏ ꯑꯃ ꯑꯃꯨꯛ ꯂꯣꯏ ꯑꯃꯨꯛ ꯇꯧꯁꯦ
ꯃꯣꯏ ꯑꯗꯨꯏ ꯂꯥꯏꯟ ꯆꯠꯄꯗ ꯗꯨꯝ ꯐꯅ ꯅꯨꯡꯉꯥꯏꯅꯤ
ꯍꯣꯏ ꯃꯣꯏ ꯒꯥꯔꯤ ꯑꯃ ꯂꯩꯌꯦ ꯀꯩ ꯒꯥꯔꯤ ꯍꯥꯏꯗꯩꯅꯣ ꯈꯪꯗꯦ ꯏꯁꯤꯡ ꯄꯨꯕꯒꯤ ꯑꯃ ꯃꯅꯤꯡ ꯗꯒꯥꯡ ꯂꯣꯟꯕ ꯌꯥꯕ ꯑꯆꯧꯕꯗꯣ
ꯀꯩꯅꯣ ꯑꯣꯏꯅ ꯌꯥꯎꯇ꯭ꯔꯣ ꯃꯅꯨꯡꯗ ꯍꯣꯏ ꯀꯨꯞꯕꯔ ꯌꯥꯎꯖꯤꯟꯕ ꯄ꯭ꯂꯣꯏꯅ ꯇꯧꯖꯤꯟꯕꯗꯣ
ꯀꯩꯕꯨ ꯑꯪ ꯑꯪ ꯍꯣꯏ ꯄꯨꯂꯞ ꯈꯥꯖꯤꯜꯂꯒ ꯑꯪ ꯍꯣꯏ ꯑꯗꯨꯒꯨꯝꯕ
ꯑꯣ
ꯏ ꯑꯆꯥꯔ ꯁꯥ ꯑꯆꯥꯔ ꯁꯥꯏꯗꯨꯒꯤ ꯃꯄꯨꯗꯨꯏ ꯒꯥꯔꯤꯅꯦꯕ
ꯆꯠꯄꯅꯦ
ꯆꯠꯄ ꯅꯍꯥꯟꯖꯤꯕꯣ ꯆꯠꯄꯅꯞ ꯅꯍꯥ ꯄꯥꯈꯪ ꯑꯅꯤ ꯑꯃ ꯆꯠꯂꯦ
ꯃꯣꯏ ꯃꯤ ꯊꯝꯕꯩ
ꯃꯣꯏ ꯃꯤ ꯊꯝꯕꯩ ꯎꯝ
ꯀꯛꯆꯤꯡꯗꯩꯅꯦ ꯑꯅꯤꯗꯨꯁꯨ ꯀꯛꯆꯤꯡ ꯑꯇꯣꯞꯄꯗ ꯃꯌꯥꯝ ꯊꯥꯏꯗ ꯃꯣꯏ ꯏꯝꯐꯥꯜꯗꯒ ꯌꯥꯎꯋꯦ ꯊꯧꯕꯥꯜ ꯏꯝꯐꯥꯜ ꯆꯥꯟꯗꯦꯜꯗꯁꯨ ꯍꯥꯟꯅ ꯀꯩꯅꯣ ꯂꯩ ꯍꯥꯏꯌꯦ ꯃꯣꯏ ꯀꯟꯇꯦꯛ ꯂꯩꯌꯝꯃꯅꯤ ꯑꯪ ꯀꯟꯇꯦꯛ ꯂꯩ ꯀꯨꯏꯗꯃꯤꯅ ꯃꯣꯏ ꯀꯩꯅꯣ ꯑꯆꯥꯔ ꯈꯛꯇ ꯅꯠꯇꯦꯗ ꯃꯣꯏ ꯁꯥꯔꯤꯕꯥꯏ ꯀꯔꯤ ꯀꯔꯤ ꯁꯥꯕ ꯋꯥꯇꯤꯟ ꯅꯥꯝ ꯌꯥꯎꯒꯤꯗꯥꯏꯅꯦ ꯍꯨꯏ ꯑꯦꯞ ꯍꯣꯏ
ꯑ ꯑ
ꯇꯥꯃꯣꯅ ꯑꯦꯞꯀꯤꯔꯥꯌꯦ
ꯀꯔꯤ
ꯀꯔꯤ ꯎꯝ ꯌꯥꯔ ꯆꯞꯇꯤ ꯊꯥꯅꯩ ꯊꯥꯗꯤ ꯑꯗꯨꯝ ꯃꯥꯏ ꯍꯧꯔꯤꯕ ꯑꯅꯩꯕꯤꯅ‌ꯦ ꯑꯈꯣꯏ ꯌꯥꯝ ꯍꯧꯅ ꯁꯥꯅꯕ ꯏꯕꯥꯏꯟꯖꯦ ꯌꯣꯡ ꯍꯧꯋꯦ ꯑꯥꯕꯥꯎ ꯇꯥꯏ ꯃꯣꯏ ꯇꯥꯃꯣ ꯑꯥ ꯂꯩꯕꯔ ꯑꯥꯕꯨꯡ ꯇꯥꯔꯤꯕ ꯌꯥꯝ ꯍꯧꯋꯦ ꯑꯁꯦꯡꯕꯅꯦ ꯑꯃꯨ ꯃꯨꯛ ꯁꯨꯃꯥꯏ ꯍꯧꯕ ꯌꯥꯎꯋꯦ ꯎꯝ
ꯀꯔꯤ ꯇꯧꯏꯕ ꯑꯅꯤꯗꯨꯅ
ꯍꯥꯥ
ꯑꯩ ꯉꯁꯤ ꯄꯔꯞ ꯄꯔꯞ ꯇꯧꯍꯧꯔꯒꯦ ꯏꯊꯅꯉꯥꯏ
ꯑꯩ ꯀꯩꯅꯣꯁ‌ꯨ ꯌꯥꯏ ꯀꯔꯤ ꯑꯃꯗ‌ꯣ ꯑꯪ ꯉꯥꯛ ꯂꯩꯔꯒ ꯑꯃꯨꯛ ꯇꯧ ꯇꯥꯕꯅꯤ ꯃꯌꯥꯝ ꯃꯌꯥꯝ ꯂꯩꯔꯤꯅꯦ ꯌꯦꯡꯉꯣ ꯑꯩꯅ ꯇꯧꯕ ꯌꯥꯕ ꯇꯥꯃꯣꯏꯗꯁꯨ ꯑꯗꯩꯗꯤ ꯑꯩꯈꯣꯏ ꯑꯃ ꯑꯥꯏꯗꯁꯨ
ꯎꯝ
ꯎꯨ ꯇꯧꯗꯕꯩ ꯈꯛꯇ ꯉꯥꯏꯔꯦ
ꯅ ꯅꯣꯏ ꯇꯥꯃꯣꯒꯤꯗꯤ ꯕꯦꯔꯥ ꯌꯥꯝ ꯀꯥꯕꯅꯤꯅ
ꯇꯥꯕꯅꯦꯅ ꯑꯗ‌ꯣ ꯇꯥ‌ꯝ ꯇꯥꯃ‌ꯣꯏꯗꯗꯤ ꯑꯩꯒ ꯑꯃꯨꯛꯇꯩ ꯌ‌ꯦꯟꯅ ꯁꯥꯟꯅꯗ꯭ꯔꯤ
ꯎꯨꯝ ꯅꯍꯥꯟ
ꯅꯍꯥꯟ ꯅꯣꯡꯃꯈꯛ ꯁꯥꯟꯅꯩ ꯍꯥꯏꯗꯨꯔꯣ ꯑꯍꯥꯟꯕꯩꯗ ꯃꯥꯒ ꯁꯥꯟꯅꯕꯅꯦ ꯑꯗꯨꯗꯩ ꯁꯥꯟꯅꯗ꯭ꯔꯤ
ꯎꯨꯝ
ꯎꯨꯝ ꯑꯁ ꯑꯍꯟ ꯍꯠ ꯅꯨꯕꯤ ꯃꯌꯥꯝꯒꯀꯣ ꯂꯩꯃꯤꯟꯅꯕꯁꯤꯗꯤꯕ ꯀꯣꯛ ꯆꯥꯛꯏꯕ꯭ꯔꯥ ꯅꯠꯇ꯭ꯔ ꯁꯤꯡꯕ ꯍꯦꯟꯒꯠꯇꯣꯏꯔꯥ ꯒ꯭ꯌꯥꯟ ꯇꯥꯗꯦ ꯑꯦ ꯍꯟ ꯍꯅꯨꯕꯤ ꯀ‌ꯣꯛ ꯆꯪꯗꯨꯔꯤꯝꯅꯤ ꯀꯩꯅꯣ ꯍꯥꯅꯨꯕꯤ ꯀꯣꯛ ꯆꯪꯗꯣꯏꯔ ꯉꯥꯎꯔ ꯆꯠꯇꯣꯏꯔ ꯑꯃꯗꯤ ꯇꯧꯔꯅꯤ ꯄꯪꯈꯠ ꯄꯪꯈꯠꯇ ꯈꯠꯅꯅꯤꯀꯣ ꯑꯥꯁ ꯒꯌꯥꯟꯒ ꯇꯥꯗ‌ꯦ ꯍꯥꯏꯖꯤꯅꯤ
ꯀꯔꯤ ꯃꯔꯝ
ꯀꯔꯤ ꯃꯔꯝ ꯀꯥꯏꯅꯩꯅꯣꯕ ꯈꯪꯗ‌ꯦꯗ ꯈꯤꯇꯪ ꯇꯧꯕꯩꯁꯨ ꯈꯤꯇꯪ ꯃꯆꯥ ꯃꯁ‌ꯨꯒꯤꯁꯨ ꯅꯨꯄꯤ ꯑꯃ ꯂꯩꯌꯦꯕ ꯌꯥꯝ ꯌꯦꯠꯄ ꯀꯟꯕ ꯑꯗꯩ ꯈꯤꯇꯪ ꯃꯆꯥ ꯃꯁ‌ꯨꯒꯤꯁꯨꯀꯣ ꯑꯗꯨꯝ ꯈꯠꯅꯅꯤꯀꯣ ꯆꯥꯕꯒꯤ ꯑꯌꯨꯛꯇ ꯑꯌꯨꯛ ꯅꯨꯡꯊꯤꯟ ꯀꯩꯅꯣ ꯇꯧꯋꯦꯅ ꯆꯥ ꯊꯛꯑꯦꯕꯀꯣ ꯑꯌꯨꯛꯇꯩ ꯆꯠꯄꯗꯨꯗꯤ ꯑꯩ ꯑꯌꯨꯛꯇꯩ ꯆꯠꯂꯤꯗꯅ ꯁꯤꯗꯩ ꯄꯨꯡ ꯇꯔꯦꯠ ꯈꯔ ꯍꯦꯜꯂꯒ ꯑꯗꯨꯃꯥꯏ ꯆꯠꯂꯦꯕ ꯑꯗꯨ ꯗꯨꯀꯥꯟ ꯑꯌꯨꯛꯇꯩ ꯀꯥ ꯄꯨꯡ ꯄꯨꯡ ꯀꯌꯥꯃꯨꯛ ꯄꯤꯁꯩ ꯄꯤꯖꯩꯕ ꯑꯌꯨꯛ ꯑꯌꯨꯛꯇꯗꯤ ꯁꯤꯗꯩ ꯆꯠꯄꯒ ꯑꯗꯨꯝ ꯂꯣꯏꯔ ꯊꯛꯑꯦ ꯑꯗꯣ ꯅꯨꯡꯊꯤꯟꯗꯅ ꯄꯨꯡ ꯑꯃ ꯃꯈꯥꯏ ꯑꯅꯤ ꯑꯗꯨꯋꯥꯏꯗ ꯊꯛꯑꯦꯕ
ꯎꯝ
ꯑꯗꯨ ꯊꯛꯄꯒꯤ ꯑꯆꯥꯄꯣꯠꯀꯗꯣ ꯂꯣꯏꯅ ꯃꯣꯏꯅ ꯄꯤꯕꯅꯦꯕ ꯃꯤ ꯑꯃꯗ ꯅꯣꯡꯃꯗ ꯇꯔꯥ ꯇꯔꯥ ꯍꯥꯏꯔꯒ ꯇꯔꯥꯍꯥꯏ ꯂꯨꯄꯥ ꯇꯥꯔ ꯇꯔꯥ ꯑꯪ ꯃꯤ ꯑꯃꯗ ꯅꯣꯡꯃꯥꯗ ꯂꯨꯄꯥ ꯇꯔꯥ ꯇꯔꯥ ꯑꯆꯥꯄꯣꯠꯇꯨ ꯗꯩꯔꯣ ꯗꯨꯀꯥꯟꯗꯩ ꯂꯩꯕ ꯀꯛꯑꯣꯏ ꯀꯛꯑꯣꯏ ꯃꯣꯏꯅ ꯄꯨꯊꯣꯛꯆꯕ
ꯍ‌ꯣꯏꯅ‌ꯦ ꯑꯆꯥꯄꯣꯠ ꯆꯥꯕꯒꯤ ꯁꯨꯝ
ꯆꯥꯕꯒꯤ ꯁꯨꯝ ꯎꯝ ꯗꯨꯀꯥꯟꯗ ꯕꯥꯀꯤ ꯇꯧꯗꯣꯏꯅꯦ ꯃꯣꯏꯟ ꯄꯨꯂꯞ ꯄꯨꯂꯞ ꯄꯤꯗꯣꯏꯅꯦꯕ ꯑꯥ ꯃꯤ ꯀꯌꯥꯃꯨꯛ ꯁꯨꯏꯌ‌ꯦꯕ ꯃꯤ ꯀꯌꯥꯅꯣ ꯂꯩꯁꯥꯕꯤ ꯑꯅꯤ ꯑꯃꯅꯦ ꯃꯤ ꯃꯥꯄꯟꯃꯨꯛ ꯁꯨꯏ ꯑꯩꯒ ꯄꯥꯔꯒ ꯌꯥꯝꯃꯤꯍꯦ ꯌꯥꯝ ꯌꯥꯎꯔꯒ ꯃꯥ ꯃꯄꯨꯗꯨ ꯌꯥꯎꯗꯦ ꯃꯄꯨꯗꯤ ꯑꯃꯕꯧ ꯂꯩꯇꯦ ꯂꯩꯔꯁꯨꯅꯦꯀꯣ ꯀꯩꯅꯣ ꯑꯥ ꯑꯆꯥꯔ ꯁꯥꯕ ꯅꯍꯥꯟꯒꯤ ꯍꯥꯏꯅꯕ ꯅꯨꯄꯤꯗꯣ
ꯑꯥ
ꯃꯌꯥꯏꯒ ꯑꯗꯨꯏ ꯅꯨꯄꯤꯗꯨꯗꯤ ꯌꯥꯎꯇꯦꯕ ꯁꯥꯕ ꯈꯣꯠꯄ
ꯈꫭꯏ ꯃꯥꯅ
ꯍꯣꯏ ꯃꯥꯅ ꯃꯅꯨꯡꯗ ꯂꯩ ꯃꯅꯨꯡꯒꯤ ꯇꯣꯉꯥꯟꯕ ꯑꯩꯈꯣꯏ ꯃꯦꯆꯤꯟ ꯃꯦꯆꯤꯟꯗꯨꯅꯅꯦ ꯀꯩꯅꯣ ꯕꯦꯁꯣꯟ ꯇꯛꯄ
ꯀꯩꯅꯣ ꯁꯥꯅꯤꯉꯥꯏ ꯇꯥꯔꯦ ꯋꯥꯇꯤꯟꯒꯨꯝꯕ ꯀꯩꯅꯣ ꯁꯥꯅꯤꯉꯥꯏ ꯇꯥꯔꯦ
ꯀꯩꯅꯣ ꯁꯥꯅꯤꯉꯥꯏ ꯇꯥꯔꯦ ꯍꯣꯏ ꯁꯨꯃꯥꯏꯅ ꯇꯧꯋꯤ ꯃꯣꯏꯁꯦ ꯀꯣ ꯀꯥꯡꯇꯛꯁꯨ ꯂꯧꯔꯒꯅꯦ ꯕꯦꯁꯣꯟꯁꯨ ꯇꯛꯑꯦꯕ ꯇꯛꯑꯒ ꯕꯦꯁꯣꯟꯁꯨ ꯌꯣꯜꯂꯦꯕ ꯑꯗꯩꯗꯤ ꯃꯣꯏ ꯑꯆꯥꯔ ꯈꯛꯇ ꯅꯠꯇꯦ ꯌꯦꯟ ꯑꯆꯥꯔ ꯑꯗꯒꯤ ꯋꯥꯇꯤꯟ ꯀꯔꯤ ꯀꯔꯥ ꯂꯣꯏꯅ ꯁꯨꯔꯦ ꯃꯣꯏꯗ ꯕꯣꯔꯥ ꯀꯛꯆꯤꯡ ꯕꯣꯔꯥ ꯅꯠꯇꯦ ꯋꯥꯇꯤꯟ ꯑꯆꯥꯔ ꯌꯦꯟ ꯑꯆꯥꯔ ꯍꯥꯏꯕ ꯍꯣꯏ ꯌꯦꯟ ꯑꯆꯥꯔ ꯑꯁ ꯑꯩꯈꯣꯏ ꯌꯦꯟ ꯌꯥꯝ ꯆꯥꯖꯥ ꯅꯤꯡꯉꯣ ꯁꯤꯗꯒꯤ ꯁꯤꯗꯒꯤ ꯆꯥꯛ ꯄꯨꯔ ꯆꯠꯂꯤꯗꯅ ꯑꯗꯣ ꯌꯦꯟ ꯑꯆꯥꯔ ꯁꯥꯕ ꯅꯨꯃꯤꯠꯇꯨꯗꯤ ꯃꯣꯏꯅ ꯁꯦꯝꯗꯦꯕ ꯑꯥꯗꯩ ꯃꯤꯅ ꯇꯧꯔꯒ ꯑꯖꯥꯠ ꯍꯥꯏꯗꯅ ꯈꯪꯗꯦ ꯀꯅꯥꯅꯣ ꯈꯪꯗꯦ ꯅꯨꯄꯥ ꯑꯃꯗ ꯇꯧꯔꯒ ꯁꯦꯝꯍꯜꯂꯦ ꯑꯗꯨꯒ ꯃꯣꯏ ꯈꯪꯅꯕ ꯑꯣꯏ ꯃꯥꯅꯦ ꯁꯦꯝꯃ ꯁꯦꯝꯃ ꯄꯣꯔꯛꯑꯅꯤ ꯄꯣꯔꯛꯑꯒꯅꯦꯀꯣ ꯑꯁ ꯆꯥꯗꯣꯏꯅꯦ ꯑꯩꯈꯣꯏꯗꯤ ꯍꯥꯟ ꯍꯥꯟꯅ ꯆꯥꯏꯌꯦꯁꯤ
ꯂꯣꯏꯔꯦ ꯅꯪ ꯆꯥꯊꯣꯛꯈ꯭ꯔꯕ
ꯊꯣꯛꯈ꯭ꯔꯕ ꯑꯥꯏ ꯂꯩꯔꯦ ꯐꯖꯅ ꯂꯣꯏꯅꯤ ꯍꯥꯏꯗꯤ ꯑꯌꯨꯛꯇ ꯑꯩꯈꯣꯏ ꯃꯉꯥꯅꯦꯕ ꯇꯥꯔꯤꯁꯦ
ꯎꯝ
ꯑꯌꯨꯛ ꯅꯨꯡꯊꯤꯜ ꯇꯥꯕ ꯅꯥꯏꯅꯩꯕ ꯑꯗꯣ ꯆꯠꯂꯕꯁꯨ ꯑꯗꯨꯝ ꯌꯥꯕ ꯑꯗꯨ ꯅꯨꯡꯊꯤꯜꯗ ꯃꯣꯏ ꯃꯔꯤ ꯑꯃ ꯑꯌꯨꯛꯇ ꯑꯩꯈꯣꯏ ꯃꯉꯥ ꯑꯃꯅꯦꯕ ꯑꯗꯨꯗ ꯑꯌꯨꯛꯇ ꯇꯥꯕ ꯀꯥꯡꯕꯨꯁꯤ ꯅꯨꯡꯉꯥꯏꯌꯦꯕ ꯅꯨꯡꯊꯤꯟ ꯇꯥꯕ ꯀꯥꯡꯕꯨꯗꯨꯗꯤ ꯋꯥ ꯉꯥꯡꯅꯕ ꯌꯥꯝ ꯅꯨꯡꯉꯥꯏꯇꯦꯕ ꯑꯗꯨꯒꯤ ꯑꯍꯜꯉꯥꯛꯇ ꯑꯣꯏꯕꯩ ꯑꯣꯏꯅꯤ ꯑꯌꯥꯝꯕꯅ ꯑꯍꯟꯅꯤ ꯑꯍꯟ ꯉꯥꯛꯇꯅꯦ ꯑꯉꯥꯡ ꯍꯥꯏꯕꯨ ꯂꯩꯁꯥꯕꯤ ꯑꯅꯤꯗꯨꯒ ꯑꯩꯅ ꯈ꯭ꯋꯥꯏ ꯑꯉꯥꯡ ꯑꯣꯏꯔ ꯂꯩꯁꯥꯅꯤ ꯂꯩꯁꯥꯕꯤ ꯑꯅꯤꯗꯨꯁꯨ ꯂꯤꯔꯕ ꯉꯥꯛꯇꯅꯤꯗ ꯆꯍꯤ ꯀꯨꯟꯃꯥ ꯎꯝ ꯑꯩ ꯑꯃꯗꯨꯗ ꯑꯃꯨꯛ ꯇꯧꯔꯛꯀꯦ
ꯎꯝ
ꯎꯝ ꯊꯝꯃꯦ ꯊꯝꯃꯦ ꯍꯣꯏ ꯊꯝꯃꯦ ꯊꯝꯃꯦ ꯎꯝ